ꯑꯗꯨꯗꯨꯀꯣ ꯃꯃꯅ ꯅꯪ ꯑꯩ ꯅꯉꯣꯟꯗ ꯍꯧꯖꯤꯛ ꯍꯧꯖꯤꯛ ꯑꯩ ꯅꯉꯣꯟꯗ ꯊꯨꯅ ꯄꯤꯔꯗꯤ ꯅꯪ ꯂꯣꯏꯅꯃꯛ ꯄꯥꯏꯔꯒ ꯃꯥꯡꯈ꯭ꯔꯅꯤ ꯍꯥꯏꯔꯛꯄ ꯋꯥꯅꯤꯗ
ꯑꯗꯣ ꯉꯁꯥꯏ ꯑꯃꯨꯛ ꯊꯦꯡꯅꯕꯗ ꯍꯥꯏ ꯌꯥꯗ꯭ꯔꯣ
ꯑꯍꯥ ꯃꯥ ꯂꯥꯛꯇꯦ ꯉꯁꯤ ꯑꯗꯨꯒꯤꯅꯦ
ꯃꯥ ꯀꯩꯅꯣꯝꯃ ꯂꯥꯛꯑꯦ ꯍꯥꯏꯌꯦ
ꯑꯣ ꯑꯗꯨ ꯅꯠꯇꯦꯕ ꯃꯤ ꯃꯅꯥ ꯃꯤꯒꯤ ꯄꯩꯁꯥ ꯂꯧꯔꯒ ꯑꯗꯨꯃꯥꯏꯅ ꯉꯥꯡꯉꯤꯗꯣ ꯃꯃꯥꯏꯗꯣ ꯌꯥꯝ ꯀꯜꯂꯦ ꯍꯥꯏꯕ
ꯑꯗꯨꯅꯦ ꯑꯗꯨꯅꯦ ꯑꯩꯅ ꯍꯥꯏꯕꯗꯤ ꯃꯤꯒꯤ ꯄꯤꯁꯥꯎ ꯃꯤꯒꯤ ꯄꯤꯁꯥꯗꯣ ꯋꯥꯏ ꯅꯥꯔꯒ ꯋꯥꯏ ꯅꯥꯔꯒ ꯀꯃꯥꯏꯅ ꯑꯗꯨꯃꯥꯏꯅ ꯃꯤ ꯍꯥꯏꯕ ꯂꯩꯕ꯭ꯔꯣ ꯍꯥꯏꯕꯅꯤ
ꯑꯗꯨꯅꯦ ꯃꯥ ꯍꯥꯏꯌꯣ ꯑꯩꯈꯣꯏ ꯍꯟꯗꯛ ꯐꯤꯞ ꯁꯦꯃꯤꯁꯇꯔ ꯊꯥꯔꯅꯤ ꯑꯗꯨ ꯐꯣꯝ ꯐꯤꯜ ꯇꯧꯅꯕ ꯃꯇꯝ ꯊꯣꯛꯂꯛꯄ ꯀꯥꯟꯗ ꯑꯗꯨ ꯃꯇꯝꯗ
ꯄꯤꯔꯛꯑꯣ ꯑꯗꯨ ꯃꯤ ꯄꯩꯁꯥꯅ ꯑꯩꯁꯨ ꯇꯧꯒꯗꯕꯅꯤꯅ ꯍꯥꯏꯌꯣ
ꯍꯣꯏ ꯑꯩ ꯍꯥꯏꯒꯅꯤ ꯑꯩ ꯑꯩ ꯑꯩꯁꯨ ꯑꯃꯨꯛꯀ ꯍꯥꯏꯒꯅꯤ ꯃꯥ ꯎꯕ ꯀꯥꯟꯗ ꯑꯗꯣ ꯈꯔ ꯊꯨ ꯎ ꯊꯨꯅ ꯄꯤꯔꯛꯑꯣ ꯑꯩꯁꯨ ꯑꯁꯦꯡꯕꯗꯤ ꯃꯤꯗ ꯄꯤꯅꯤꯉꯥꯏꯁꯨ ꯂꯩꯕꯅꯤꯅ ꯅꯠꯇꯦ ꯑꯩꯈꯣꯏꯗꯤ ꯋꯥꯏꯔꯁꯨ ꯑꯁꯤꯒꯤ ꯑꯁꯤ ꯃꯅꯨꯡꯗ ꯑꯗꯨꯝ ꯄꯤꯔꯛꯀꯦꯀꯣ ꯑꯩ ꯂꯩꯕ ꯀꯥꯟꯗ ꯄꯤꯗꯤ ꯄꯤꯔꯛꯀꯦ ꯑꯗꯨꯃꯥꯏꯅ ꯍꯥꯏꯅ ꯃꯥꯗꯤ ꯀꯔꯤꯅꯣ ꯍꯥꯏꯕꯅꯤꯗ ꯑꯩꯅ ꯃꯥꯒꯤ ꯄꯩꯁꯥ ꯂꯧꯕ ꯇꯥꯏꯞꯇ ꯍꯥꯏꯔꯛꯑꯦ ꯃꯥꯗꯤ
ꯑꯗꯨꯅꯦ ꯃꯃꯥꯏ ꯌꯥꯝ ꯀꯜꯂꯦꯕ ꯑꯗꯨꯃꯥꯏꯅ ꯑꯩꯈꯣꯏꯅ ꯂꯧꯔꯗꯤ ꯂꯧꯑꯣ ꯀꯩꯅꯣ ꯃꯄꯨꯅ ꯑꯁꯤ ꯃꯇꯝꯗ ꯌꯥꯔꯗꯤ ꯄꯤꯔꯛꯄ ꯇꯧ ꯑꯣ ꯍꯥꯏꯗꯤ ꯍꯣꯏ ꯌꯥꯅꯕ ꯇꯧꯔꯛꯀꯦ ꯑꯈꯣꯏꯅ ꯑꯗꯨꯝ ꯍꯥꯏꯒꯗꯕꯅꯦ ꯍꯥꯏꯕ ꯅꯦꯗꯥ ꯃꯁꯤꯅ
ꯍꯥꯏꯔꯛꯑꯦ
ꯄꯩꯁꯥ ꯂꯩꯔꯗꯨꯗꯤ ꯃꯥꯡꯉꯅꯤ ꯀꯥꯏ ꯃꯥꯅꯦ ꯃꯥ ꯀꯅꯥ ꯑꯣꯏꯅ ꯅꯆꯦꯁꯨ ꯅꯠꯇꯦ
ꯑꯗꯨꯅꯦ ꯑꯩꯗꯤ ꯌꯥꯝ ꯉꯛꯑꯦ ꯑꯗꯨꯒ ꯀꯣ ꯑꯩꯒ ꯑꯩꯒ ꯇꯧꯃꯤꯟꯅꯕ ꯍꯧꯖꯤꯛ ꯁꯦ ꯑꯃ ꯂꯩꯅ
ꯎꯝ ꯎꯝ
ꯃꯥꯁꯨ ꯅꯍꯥꯟ ꯃꯥ ꯃꯥꯖꯨꯖꯨ ꯂꯨꯄꯥ ꯆꯍꯣꯏ ꯆꯥꯗꯤ ꯆꯥꯝꯃ ꯈꯛꯇꯪꯅꯦꯕ
ꯎꯝ
ꯑꯗꯨ ꯑꯣꯏꯔꯁꯨ ꯑꯥ ꯑꯗꯨ ꯅꯨꯄꯤꯅ ꯂꯧꯋꯦ ꯍꯥꯏꯌꯦꯕ ꯂꯧꯔꯒ ꯑꯥ ꯑꯁꯤ ꯑꯩꯈꯣꯏ ꯀꯩꯅꯣꯃꯅ ꯍꯧꯖꯤꯛ ꯄꯤꯅꯀꯣ ꯍꯥꯏꯕ ꯑꯗꯨꯗꯣ ꯑꯩꯈꯣꯏ ꯀꯦꯟꯇꯤꯟꯗ ꯎ ꯆꯥ ꯊꯛꯈ꯭ꯔꯒ ꯂꯩꯕꯅꯦꯕ ꯑꯗꯣ ꯑꯗꯨꯗꯣ ꯍꯥꯏꯔꯒ ꯃꯥ ꯃꯥꯅ ꯀꯔꯤ ꯍꯥꯏ ꯍꯥꯏꯔꯕ ꯍꯥꯏꯔꯒ ꯈꯪꯗꯦ ꯑꯩ ꯄꯤꯔꯣꯏꯅ ꯍꯥꯏ ꯍꯥꯏ
ꯀꯩꯅꯣ
ꯂꯩꯇꯦ ꯂꯩꯇꯦ ꯄꯤꯔꯣꯏꯅ ꯍꯥꯏ ꯍꯥꯏ ꯌꯥꯝ ꯑꯦꯗꯤꯇ꯭ꯌꯨꯠ ꯂꯩꯔꯒ ꯍꯥꯏꯔꯛꯄ ꯋꯥꯅꯦꯗ
ꯅꯗꯦ ꯁꯛꯇꯨꯒ ꯌꯥꯝ ꯀꯥꯛꯑꯦ ꯃꯤ ꯃꯥ ꯑꯗꯨꯝ ꯇꯧꯔꯝ ꯈꯪꯅꯤꯕ ꯃꯤꯒꯤ ꯄꯩꯁꯥ ꯂꯧ ꯂꯧꯔꯒ ꯑꯃꯨꯛ ꯄꯤꯗꯕꯤꯗꯣ ꯇꯧꯔꯝꯒꯅꯤ ꯃꯥ ꯈꯪꯉꯦ
ꯑꯩ ꯉꯛꯄꯅꯦ ꯑꯗꯨꯗ ꯃꯥꯅꯁꯨ ꯄꯤꯅꯁꯨ ꯍꯥꯏꯔꯛꯑꯦꯕꯀꯣ ꯑꯗꯨ ꯑꯗꯨꯗꯣ ꯑꯩꯁꯨ ꯇꯥꯏꯌꯦꯕ ꯇꯥꯈ꯭ꯔꯦꯕ ꯑꯩꯁꯨ ꯗꯨꯀꯥꯟꯗ ꯑꯩ ꯀꯔꯤꯅꯣꯅꯦ ꯃꯤꯒꯤ ꯑꯗꯨꯃꯥꯏꯅ ꯍꯣꯏ ꯂꯨꯄꯥ ꯇꯔꯥꯔ ꯀꯨꯟ ꯑꯣꯏꯔꯁꯨ ꯄꯩꯁꯥꯗꯤ ꯄꯤꯐꯝ ꯊꯣꯛꯄꯗꯤ ꯄꯤꯒꯗꯕ ꯑꯗꯨꯁꯨ ꯅꯠꯇꯦ ꯃꯥꯗꯤ ꯂꯨꯄꯥ ꯆꯥꯝꯃ ꯑꯗꯣ ꯑꯗꯨꯅꯨꯡ ꯅꯪ ꯄꯤꯅꯤꯡꯉꯥꯏ ꯂꯩꯕꯅꯦ ꯄꯤ ꯀꯥꯎ ꯄꯤꯅꯤꯡꯉꯥꯏꯗꯤ ꯂꯩꯕꯅꯤꯀꯣ ꯑꯗꯨꯗꯒꯤ ꯑꯗꯨꯝ ꯑꯥ ꯄꯤꯅ ꯍꯥꯏꯕꯗꯤ ꯀꯦꯟꯇꯤꯟꯗ ꯑꯗꯨꯗꯒꯤ ꯀꯛꯈ꯭ꯔꯣꯅ ꯍꯥꯏꯕ ꯃꯥꯜꯂꯦ ꯅꯠꯇ꯭ꯔꯒ ꯑꯗꯨꯅ ꯃꯥꯅ ꯑꯃꯅ ꯈꯟꯗꯦ ꯑꯩ ꯂꯧꯗꯦ ꯑꯩ ꯄꯤꯁꯨ ꯄꯤꯔꯣꯏꯅ ꯍꯥꯏꯔꯛꯄ ꯃꯥꯅ ꯌꯥꯝ ꯑꯦꯇꯤꯇ꯭ꯌꯨꯠ ꯂꯩꯔꯒ ꯍꯥꯏꯔꯛꯑꯦ
ꯃꯃꯤꯀ ꯐꯩꯔꯒ
ꯑꯥ ꯌꯥꯝꯅ ꯂꯨꯅ ꯇꯤꯟꯅ ꯃꯤꯁꯤꯡꯗꯤ ꯈꯤꯇꯪ ꯂꯧꯔꯁꯨ ꯍꯣꯏ ꯑꯩꯅꯁꯨ ꯃꯥꯒꯤ ꯂꯧꯅꯤ ꯃꯥꯅꯁꯨ ꯑꯃꯨꯛ ꯑꯩꯒꯤ ꯂꯧꯅꯤ ꯑꯗꯨꯒꯨꯝꯕꯗꯤ ꯀꯩꯝ ꯀꯥꯏꯗꯦꯀꯣ ꯍꯥꯏꯗꯤ ꯂꯨꯅ ꯊꯤꯕ ꯃꯤꯁꯤꯡꯗꯨꯗꯤ ꯁꯤ ꯈꯤꯇꯪ ꯄꯤꯔꯛꯑꯣ ꯍꯥꯏꯔ ꯑꯗꯨ ꯑꯩꯈꯣꯏꯁꯨ ꯑꯗꯨꯝ ꯄꯤꯅꯤꯡꯉꯦꯗꯅ
ꯍꯣꯏ ꯌꯦꯡꯉꯣ
ꯑꯗꯨꯅꯦ ꯑꯩꯈꯣꯏꯅꯍ ꯑꯋꯥꯕ ꯃꯇꯝꯗ ꯃꯣꯏ ꯃꯣꯏꯗ ꯑꯃꯨꯛ ꯂꯧꯕ ꯃꯣꯏꯅ ꯋꯥꯕ ꯃꯇꯝꯗ ꯑꯩꯈꯣꯏꯗ ꯑꯃꯨꯛ ꯂꯧꯕ ꯑꯗꯨꯗꯤ ꯈꯔ ꯐꯩꯗꯅ ꯍꯥꯏꯗꯤ ꯃꯥꯗꯤ ꯂꯨꯅ ꯇꯤꯟꯅꯕꯁꯨ ꯅꯠꯇꯦ ꯌꯦꯡꯉꯨꯅꯦ ꯃꯄꯨꯁꯤꯅ ꯍꯣꯏ ꯇꯔꯥ ꯀꯨꯟꯒꯤ ꯈꯛ ꯑꯣꯏꯔꯒ ꯍꯣꯏ ꯌꯥꯔꯦ ꯄꯤꯗꯁꯨ ꯌꯥꯔꯦꯒꯨꯝꯕ ꯍꯥꯏꯔꯦ ꯈꯔ ꯐꯩꯌꯦꯕꯀꯣ
ꯑꯗꯨ ꯑꯗꯨꯅꯦ ꯍꯧꯖꯤꯛ ꯃꯥ ꯄꯤꯁꯨ ꯃꯥꯁꯨ ꯋꯥ ꯉꯥꯡꯅꯤꯡꯉꯥꯏ ꯂꯩꯇ꯭ꯔꯦꯕ ꯀꯔꯤ ꯃꯥꯁꯨ ꯋꯥ ꯉꯥꯡꯉꯦ ꯑꯗꯨ ꯉꯥꯡꯉꯛꯑꯗꯤ ꯑꯩꯈꯣꯏ ꯈꯠꯅꯔꯛꯑꯅꯤꯕ
ꯍꯣꯏ ꯑꯗꯨ ꯆꯥꯝꯃ ꯈꯛꯇꯪꯒꯤꯗꯤ ꯍꯥꯏꯔꯛꯑꯅꯦꯕ ꯑꯗꯨꯒ ꯃꯃꯥꯅꯨꯕꯤꯁꯤꯡꯅ ꯍꯥꯏꯔꯛꯑꯅꯤ ꯏꯁ ꯃꯣꯏꯗꯣ ꯅꯪꯉꯣꯟꯗ ꯆꯥꯝꯃ ꯈꯛꯇꯪ ꯂꯧꯏ ꯑꯗꯨ ꯇꯧꯋꯦ ꯑꯗꯥ ꯇꯧꯋꯦ ꯑꯃꯨꯛ ꯉꯥꯡꯉꯅꯤꯕ ꯃꯥꯁꯨ ꯇꯨꯡꯉꯕ ꯉꯥꯉꯛꯑꯅꯤꯕ
ꯍꯣꯏ ꯅꯠꯇꯦ ꯑꯩꯅ ꯍꯥꯏꯕꯗꯤ ꯆꯥꯝꯃꯔꯥ ꯇꯔꯥꯔ ꯀꯨꯟꯅ ꯑꯣꯏꯔꯁꯨ ꯄꯤꯐꯝ ꯊꯣꯛꯄꯗꯤ ꯄꯤꯌꯣ ꯍꯥꯏꯕꯅꯤꯗꯀꯣ
ꯍꯣꯏ
ꯑꯗꯣ ꯍꯣꯏ ꯃꯥ ꯎꯝ ꯚꯔꯥ ꯂꯩꯌꯦ ꯑꯗꯣ ꯃꯥ ꯈꯔ ꯅꯣꯛ ꯃꯥ ꯃꯈꯣꯏ ꯌꯨꯝꯗꯣ ꯀꯩꯅꯣ ꯇꯧꯋꯦ ꯀꯩꯅꯣ ꯇꯧꯋꯦ ꯍꯥꯏꯔꯁꯨ ꯂꯩꯅ ꯀꯣ ꯃꯤ ꯍꯥꯏꯕꯗꯤ ꯍꯣꯏ ꯃꯉꯣꯟꯗ ꯑꯗꯨꯗꯣ ꯄꯤꯌꯨ ꯍꯥꯏꯕꯁꯨ ꯅꯦ ꯃꯥꯒꯤ ꯋꯥꯉꯥꯡ ꯁꯉꯥꯡꯗꯣ ꯇꯟꯕꯗꯣ ꯍꯣꯏ ꯃꯥꯅꯁꯨ ꯍꯧꯖꯤꯛ ꯄꯤꯅꯁꯨ ꯑꯩꯒ ꯂꯥꯛꯃꯤꯟꯅꯕ ꯅꯨꯄꯤꯅꯁꯨ ꯌꯥꯝꯅꯗꯤ ꯄꯤꯔꯣ ꯀꯩꯀꯥꯗꯤ ꯅꯤꯕꯗꯤ ꯅꯠꯇꯦ ꯑꯗꯣ ꯃꯥ ꯑꯗꯨꯗ ꯑꯗꯨꯝ ꯀꯛꯈ꯭ꯔꯣ ꯍꯥꯏꯔꯒ ꯑꯗꯨ ꯁꯤ ꯑꯃꯗꯅ ꯑꯦꯜꯗꯨꯅ ꯑꯁ
ꯣꯡꯕꯗ ꯀꯞꯈ꯭ꯔꯣ ꯍꯥꯏꯔꯒꯗꯅꯦ ꯌꯥꯝꯅ ꯀꯩꯅꯣ
ꯄꯕꯤꯤꯁ
ꯄꯩꯁꯥꯗꯣ ꯌꯥꯝꯗꯕꯁꯨ ꯅꯠꯇꯕꯅꯤꯅꯀꯣ
ꯍꯣꯏ ꯑꯩ ꯈꯪꯁꯨ ꯈꯪꯗꯦ ꯄꯤꯁꯨ ꯎꯝ ꯈꯪꯁꯨ ꯈꯪꯁꯨ ꯄꯤꯁꯨ ꯄꯤꯔꯣꯏ ꯍꯥꯏꯔꯛꯄ ꯋꯥꯅꯤꯗ ꯑꯌꯥꯝ ꯑꯩꯗꯣ ꯉꯛꯄꯗꯣ ꯈꯪꯕ꯭ꯔꯥ ꯏꯕꯥꯅꯤ ꯑꯃ ꯑꯃꯗ ꯑꯗꯨꯝ ꯌꯦꯡꯅꯔꯒ ꯑꯗꯨꯝ ꯇꯣꯛꯈ꯭ꯔꯦ ꯅꯨꯃꯤꯠꯇꯣ
ꯍꯥꯏꯗꯤ ꯑꯗꯨ ꯈꯛꯇꯪꯒꯤꯗꯣ ꯄꯤꯈ꯭ꯔꯣ ꯈꯣꯠꯈ꯭ꯔꯣ ꯅꯨꯡꯇꯤꯒꯤ ꯑꯗꯨꯝ ꯍꯪꯒ ꯂꯩꯕꯁꯨ ꯇꯜꯂꯦ ꯄꯩꯁꯥꯗꯣ ꯌꯥꯝꯕꯁꯨ ꯅꯠꯇꯦ ꯑꯗꯨꯒꯤ ꯆꯥꯕ ꯈꯣꯠꯄ ꯃꯇꯝ ꯗꯥ ꯗꯨꯅꯦ ꯆꯥꯕ ꯈꯣꯠꯄꯗ ꯑꯗꯨꯗ ꯀꯥꯞꯈ꯭ꯔꯣꯀꯣ ꯍꯥꯏꯔ ꯍꯣꯏ ꯀꯥꯞꯀꯦ ꯒꯨꯝꯕ ꯗꯨꯝ ꯍꯥꯏꯔꯣ ꯍꯥꯏꯕꯅꯦ ꯗꯥ
ꯍꯣꯏ ꯃꯥ ꯂꯩꯇꯦ ꯍꯥꯏꯔꯤꯁ ꯗꯨ ꯑꯩ ꯈꯔ ꯅꯩꯕ ꯀꯥꯟꯗꯁꯨ ꯑꯩꯅ ꯄꯤꯔꯛꯀꯦ ꯀꯩꯀꯥ ꯍꯥꯏꯔꯗꯤ ꯐꯕ ꯑꯩ ꯈꯪꯗꯦ ꯄꯤꯁꯨ ꯄꯤꯔꯣꯏ ꯍꯥꯏꯔꯛꯄ ꯋꯥꯅꯤꯗ
ꯊꯕꯛ ꯇꯧꯃꯤꯟꯅꯕ ꯅꯨꯡꯉꯥꯏꯔꯝꯃꯅꯤ
ꯈꯪꯗꯦ ꯈꯔꯗꯤ ꯑꯃꯥ ꯍꯩꯄꯥ ꯑꯃ ꯁꯥꯕꯗꯤ ꯂꯩ
ꯍꯩꯕ ꯁꯥꯕ꯭ꯔꯥ
ꯍꯣꯏ ꯍꯩꯄꯥ ꯈꯔ
ꯍꯩꯁꯨ ꯍꯩꯕꯒꯤꯁꯨ ꯑꯣꯏꯔꯝꯅꯤ ꯑꯗꯨꯅ ꯑꯩꯈꯣꯏꯅ ꯑꯁ ꯁꯤ ꯀꯥꯎꯈ꯭ꯔꯦꯅꯦ ꯁꯤ ꯀꯃꯥꯏꯅ ꯇꯧꯕ꯭ꯔꯥ ꯍꯥꯏꯒꯦ ꯑꯁ ꯅꯪꯁꯨ ꯁꯤꯃꯨꯛ ꯈꯪꯗꯕ ꯇꯥꯅꯩꯅ ꯑꯃ
ꯍꯣ ꯍꯣ
ꯇꯥꯏꯞ ꯀꯥꯗꯤ ꯈꯔ ꯇꯧꯏꯀꯣ
ꯑꯁ ꯌꯥꯝ ꯄꯤꯛꯑꯒ ꯃꯥꯁꯦ ꯌꯥꯝ ꯑꯦꯇꯤꯇ꯭ꯌꯨꯠ ꯂꯩꯌꯦ ꯑꯁꯦꯡꯕ
ꯍꯣꯏ
ꯃꯆꯤꯟꯁꯨ ꯌꯥꯝ ꯀꯜꯂꯝꯅꯤꯌꯦ ꯃꯥ
ꯑꯦ ꯈꯪꯗꯦ ꯑꯩ ꯒ꯭ꯌꯥꯟ ꯇꯥꯗꯦ ꯑꯗꯨꯒ ꯑꯩꯈꯣꯏ ꯁꯤꯗ ꯂꯩꯃꯤꯟꯅꯕ ꯑꯩꯈꯣꯏ ꯁꯦꯅꯤꯌꯔꯁꯤꯡꯁꯨ ꯑꯁ ꯑꯍꯟ ꯌꯥꯝ ꯃꯥꯜꯂꯦꯅ ꯍꯥꯏꯔꯛꯅꯦ ꯃꯣꯏꯗ
ꯃꯁꯛꯇꯣ
ꯍꯣꯏ
ꯅꯦꯕ ꯑꯗꯨꯗꯣ ꯃꯥ ꯋꯥ ꯈꯨꯉꯥꯡ ꯁꯥꯉꯥꯁꯨ ꯑꯍꯟ ꯗꯨꯝ ꯃꯥꯟꯕꯅꯦꯕ
ꯍꯣꯏ ꯑꯍꯟ ꯑꯗꯣꯀꯣ ꯃꯥꯗꯣꯀꯣ ꯃꯥꯗꯤ ꯈꯪꯗꯦ ꯗꯣ ꯃꯣꯏꯒꯤ ꯗꯥꯗꯥ ꯑꯃ ꯑꯩ ꯇꯤꯟꯅꯩꯏꯕ ꯑꯗꯨꯗꯤ ꯃꯤ ꯌꯥꯝ ꯐꯩꯌꯦ ꯃꯥꯒꯨꯝꯅ ꯇꯧꯗꯦ
ꯈꯪꯅꯏꯕ ꯅꯪꯗꯤ
ꯃꯥꯒꯤ ꯗꯗꯥꯗꯣ ꯑꯩꯈꯣꯏ ꯑꯗꯨꯝ ꯆꯔ꯭ꯁꯇ ꯀꯩꯀꯥꯗꯨꯁꯨ ꯑꯗꯨꯝ ꯀꯩꯅꯣ ꯇꯧꯋꯦꯕ ꯕꯤ ꯕꯤ ꯑꯦꯁ ꯀꯩꯀꯥ ꯂꯩꯃꯤꯟꯅꯔꯒ ꯚꯣꯂꯟꯇꯤꯌꯔ ꯀꯥ ꯇꯧ ꯑꯩꯈꯣꯏꯁꯨ ꯇꯧꯃꯤꯟꯅꯩꯕ ꯑꯗꯨꯗ ꯑꯗꯨꯝ ꯈꯪꯉꯦꯕ ꯁ꯭ꯀꯨꯜ ꯀꯩꯀꯥ ꯀꯥꯕꯗꯣ ꯑꯗꯨꯝ ꯇꯤꯟꯅꯅꯩꯕ ꯍꯣꯏ ꯇꯤꯟꯅꯕ ꯍꯥꯏꯕ ꯌꯥꯝꯅ ꯀ꯭ꯂꯣꯖ ꯇꯧꯔꯒꯗꯤ ꯅꯠꯇꯦ ꯑꯗꯨ ꯑꯣꯏꯔꯁꯨ ꯂꯩꯅ
ꯎꯝ
ꯑꯗꯨꯝ ꯇꯧꯋꯦ ꯑꯗꯣ ꯑꯗꯣ ꯃꯥ ꯃꯥꯗꯤ ꯎꯇꯥ ꯄꯔꯨꯜꯇꯥꯅꯦ ꯉꯛꯄꯅꯦ ꯑꯁꯦꯡꯕ ꯑꯩꯗꯤ ꯉꯛꯑꯦ ꯃꯥꯗꯣ ꯑꯗꯨꯃꯥꯏꯅ ꯍꯥꯏꯔꯛꯄꯗꯣ
ꯃꯤꯅꯥꯕꯔꯥ
ꯗꯨꯝ ꯌꯥꯗꯤ ꯌꯥꯕ ꯖꯥꯠꯅꯦ
ꯄꯣꯛꯃꯤꯟꯅꯥꯕ ꯑꯣꯏꯗꯣꯏꯔꯣ ꯃꯣꯏ ꯗꯥꯗꯣ
ꯅꯠꯇꯦ ꯅꯠꯇꯦ ꯄꯣꯛꯃꯤꯟꯅꯥꯕꯗꯤ ꯅꯠꯇꯦ
ꯄꯥꯖꯤꯟꯒꯨꯝꯕ
ꯍꯣꯏ ꯃꯥꯒꯤ ꯃꯣꯏ ꯄꯥꯒꯤ ꯃꯌꯥꯝꯕ ꯍꯥꯏ ꯃꯌꯥꯝꯕꯒꯤ ꯃꯆꯥ ꯍꯥꯏ ꯑꯗꯨꯒ ꯑꯩꯈꯣꯏ ꯑꯗꯨꯝ ꯃꯔꯛ ꯃꯔꯛꯇ ꯀꯦꯟꯇꯤꯟꯗ ꯆꯥꯛ ꯂꯥꯝꯃꯦꯅ ꯆꯥꯛ ꯆꯥꯔꯒ ꯀꯩꯀꯥ ꯇꯧꯕꯁꯦ
ꯎꯝ
ꯃꯥ ꯑꯌꯥꯝꯕꯗꯤ ꯑꯩꯒ ꯍꯧꯖꯤꯛ ꯄꯤꯗꯨꯅꯀꯣ ꯑꯌꯥꯝꯕ ꯏꯕꯥꯅꯤꯅ ꯈꯛꯇꯪ ꯉꯊꯣꯛꯄꯅꯦ ꯃꯥꯡꯒꯣꯟ ꯅꯨꯃꯤꯠ ꯑꯃ ꯑꯅꯤ ꯆꯠꯊꯣꯛꯄꯗꯨꯁꯨ ꯂꯦꯝꯕ ꯂꯨꯄꯥ ꯇꯔꯥ ꯀꯨꯟ ꯂꯦꯝꯕ ꯁꯤꯗ ꯈꯛꯇꯪ ꯂꯧꯊꯣꯛꯑꯦ
ꯑꯗꯨꯃꯥꯏꯅ ꯇꯧꯕ ꯃꯇꯝꯅꯤꯅꯦꯀꯣ ꯅꯨꯡꯉꯥꯏꯇ꯭ꯔꯤꯁꯦ ꯊꯕꯛ ꯇꯧꯃꯤꯟꯅꯕ
ꯍꯣꯏ ꯃꯥꯗꯣ ꯂꯩꯁꯨ ꯂꯩꯔꯝꯗꯕꯒꯤꯁꯨ ꯑꯣꯏꯔꯝꯕꯅꯤ ꯑꯗꯨ ꯑꯣꯏꯔꯁꯨ
ꯂꯩꯔꯝꯗꯕꯁꯨ ꯑꯣꯏꯔꯝꯅꯤ ꯑꯗꯨ ꯑꯣꯏꯔꯁꯨ ꯈꯠ ꯈꯔꯕꯨꯗꯤ ꯂꯩꯩꯗꯤ ꯂꯩꯒꯅꯤꯗꯅ ꯍꯥꯏꯗꯤ ꯌꯥꯝꯅ ꯀꯩꯅꯣ ꯇꯧꯕꯒꯤꯁꯨ ꯅꯠꯇꯦ
ꯑꯗꯨꯅꯦ ꯃꯥꯗꯤꯀꯣ ꯂꯧꯊꯣꯛ ꯂꯧꯊꯣꯛꯇꯦ ꯍꯥꯏ ꯑꯗꯨꯝ ꯁꯦꯡꯅ ꯍꯥꯏꯁꯦ ꯍꯥꯏꯔꯗꯤ ꯍꯥꯏꯕꯗꯣ ꯑꯩꯈꯣꯏ ꯆꯥꯕꯗꯣ ꯎꯝ ꯆꯥꯅꯤ ꯆꯍꯨꯝ ꯀꯨꯝꯔꯒ ꯆꯥꯕ ꯅꯠꯇꯦꯕ
ꯍꯣ
ꯆꯥꯝꯃꯒꯤ ꯃꯅꯨꯡꯗ ꯑꯗꯨꯝ ꯈꯣꯏꯆꯥ ꯆꯥꯔꯒ
ꯎꯝ
ꯑꯗꯨ ꯑꯩꯌꯥꯝꯕꯗꯤ ꯍꯧꯖꯤꯛ ꯄꯤꯌꯦ ꯏꯕꯥꯅꯤꯅ ꯑꯗꯨꯝ ꯂꯧꯊꯣꯛꯄꯅꯦ
ꯀꯩꯅꯣ ꯏꯟꯁꯌꯥ ꯅꯪ ꯑꯥꯗ ꯐꯝꯃꯣ ꯍꯦꯜ ꯃꯈꯥꯗ ꯐꯝꯒꯅꯨ
ꯅꯨꯃꯤꯠ ꯑꯃ ꯑꯅꯤ ꯑꯃꯔ ꯑꯅꯤꯔ ꯑꯗꯨ ꯅꯨꯃꯤꯠꯇꯗꯤ ꯃꯔꯛ ꯑꯃꯁꯨ ꯃꯔꯛ ꯃꯔꯛꯇ ꯂꯧꯊꯣꯛꯑꯦ ꯑꯗꯨꯑꯣꯏꯔꯁꯨꯀꯣ ꯄꯥꯛ ꯂꯧꯊꯣꯛꯀꯦ
ꯎꯝ ꯇꯜꯂꯦꯍꯦ ꯑꯗꯨꯃꯥꯏꯅ ꯇꯧꯕꯁꯦ ꯊꯕꯛ ꯇꯧꯃꯤꯟꯅꯕꯗ ꯅꯪ ꯅꯨꯡꯉꯥꯏꯂꯣꯏꯕ ꯑꯗꯨꯃꯥꯏꯅ ꯇꯧꯕꯗꯣ
ꯍꯣꯏ ꯈꯔ ꯑꯃ ꯍꯣꯏ ꯑꯇꯣꯞꯄꯗꯨꯗꯤ ꯈꯪꯗꯦ ꯑꯗꯨꯝ ꯅꯨꯡꯉꯥꯏꯁꯨ ꯅꯨꯡꯉꯥꯏꯀꯣ ꯑꯗꯨ ꯑꯣꯏꯔꯁꯨ ꯈꯪꯗꯦꯇ ꯀꯔꯤ ꯍꯥꯏꯁꯤꯔꯥ ꯅꯨꯡꯉꯥꯏꯇꯦ ꯍꯥꯏꯕ ꯅꯠꯇꯦ ꯅꯨꯡꯉꯥꯏꯗꯤ ꯅꯨꯡꯉꯥꯏꯌꯦ
ꯎꯝ ꯕꯦꯁ ꯑꯃ
ꯉꯔꯥꯡ
ꯕꯦꯁ ꯑꯃꯗꯣ ꯑꯩꯈꯣꯏꯒꯤ ꯅꯣꯏꯒ ꯂꯥꯛꯃꯤꯟꯅꯕ ꯕꯦꯁ ꯑꯃ ꯃꯣꯏ ꯅꯣꯏ ꯀꯩꯅꯣ ꯇꯧꯕ ꯃꯇꯝꯗ ꯏꯟꯇꯥꯔ ꯇꯧꯕꯒꯤ ꯊꯥꯕ ꯊꯥꯃꯤꯟꯅꯕ꯭ꯔꯥ
ꯇꯦꯁꯔꯥ
ꯅꯠꯇꯦ ꯇꯦꯁꯨ ꯍꯥꯏꯕ ꯅꯠꯇꯕ ꯗꯟ ꯇꯧꯕꯒꯤ ꯔꯤꯖꯨꯃꯤꯜ ꯀꯩꯀ ꯊꯥꯏꯗꯅ
ꯍꯣꯏ ꯍꯣꯏ
ꯑꯗꯣ ꯃꯣꯏꯅ ꯕꯦꯖ ꯕꯦꯖꯁꯦ ꯇꯣꯉꯥꯟꯅ ꯃꯣꯏꯅ ꯑꯗꯨꯝ ꯂꯥꯛꯑꯣ ꯍꯥꯏꯕ꯭ꯔꯥ
ꯑꯍꯣꯏ ꯍꯣꯏ ꯑꯗꯨꯃꯥꯏꯅ ꯍꯥꯏꯌꯦ ꯃꯣꯏꯁꯨ ꯃꯤ ꯌꯥꯝꯕꯗꯤ ꯑꯗꯨꯝ ꯕꯦꯁ ꯕꯦꯁ ꯂꯩꯌꯦꯕꯀꯣ ꯃꯤ ꯌꯥꯝꯃꯗꯤ ꯃꯣꯏꯁꯨ ꯃꯤ ꯌꯥꯝꯃꯜꯂꯗꯤ ꯂꯧꯗꯦꯕ ꯑꯗꯨꯒꯤ ꯑꯩꯈꯣꯏꯗꯣ ꯑꯗꯨꯝ ꯍꯥꯟꯅ ꯂꯧꯈ꯭ꯔꯕ
ꯅꯣꯏꯗꯨꯅ ꯃꯤ ꯑꯍꯨꯝ
ꯍꯣꯏ ꯃꯤ ꯇꯔꯨꯛꯅꯦꯕ ꯄꯨꯂꯞ ꯐꯥꯔꯗꯤ ꯃꯤ ꯇꯔꯨꯛꯅꯤꯅ
ꯅꯠꯇꯦ ꯅꯪ ꯅꯣꯏꯒꯤ ꯍꯧꯖꯤꯛ ꯇꯧꯕ ꯄꯦꯔꯁꯁꯦ ꯍꯥꯏꯕ
ꯑꯍꯨꯝ
ꯃꯣꯏ ꯃꯣꯏꯁꯨ ꯑꯍꯨꯝꯂꯣ ꯃꯣꯏ ꯃꯔꯤ ꯅꯠꯇ꯭ꯔꯣ ꯑꯍꯨꯝꯔꯣ
ꯅꯠꯇꯦ ꯑꯍꯨꯝꯅꯦ ꯑꯍꯨꯝꯅꯦ
ꯑꯇꯩꯒꯤ ꯀꯣꯂꯦꯖꯁꯤꯡꯁꯤꯁꯨ ꯂꯥꯛꯄ꯭ꯔꯥ ꯏꯟꯗꯥꯡꯒꯤ
ꯎꯝ ꯂꯥꯛꯇꯦ ꯑꯩꯈꯣꯏ ꯈꯛꯇꯪꯅꯦ
ꯑꯗꯣ ꯄꯩꯁꯥ ꯂꯧꯗꯦ
ꯌꯥꯎꯗꯦ ꯈꯣꯏꯗꯤ
ꯑꯦꯝ ꯆꯂꯧꯗ꯭ꯔꯤꯗꯣ
ꯍꯣꯏ ꯅꯨꯡꯉꯥꯏꯌꯦ ꯈꯪꯗꯦ ꯀꯩꯒꯤꯔꯥ ꯑꯁꯤ ꯄꯨꯝꯕꯗꯗꯤ ꯃꯣꯏ ꯂꯧꯅꯗꯦ ꯍꯥꯏꯗ
ꯗꯥꯟ ꯇꯧꯕꯗꯤ ꯂꯣꯏ ꯂꯧꯅꯩꯌꯦ ꯖꯦꯅꯤꯝꯁ ꯐꯥꯎ ꯒꯣꯔꯃꯦꯟ ꯐꯥꯎ ꯂꯧꯋꯤ ꯀꯥꯟꯁꯤꯗ
ꯑꯗꯨꯝ ꯄ꯭ꯔꯥꯏꯚꯦꯠꯇꯐꯥꯎ ꯄꯩꯁꯥ ꯂꯧꯋꯦ
ꯑꯩꯈꯣꯏꯗꯤ ꯂꯧꯗꯦ ꯀꯩꯒꯤꯅꯣ ꯑꯩꯈꯣꯏ ꯏꯆꯦ ꯑꯃꯅꯁꯨ ꯍꯥꯏꯕꯒꯤꯔꯥ ꯈꯪꯗꯦ ꯏꯆꯦ ꯏꯆꯦꯒꯤ ꯊ꯭ꯔꯨꯗ ꯑꯩꯈꯣꯏ ꯂꯥꯛꯄꯅꯤꯅ
ꯍꯣꯁꯄꯤꯇꯥꯜꯗ ꯏꯃꯥꯟꯅꯕꯤ ꯇꯧꯋꯦꯕꯀꯣ ꯑꯗꯣ ꯑꯩ ꯍꯪꯉꯦꯕ ꯑꯗꯣ ꯃꯣꯏꯗꯣ ꯊꯥ ꯑꯍꯨꯝꯗ ꯀꯌꯥꯅꯣ ꯂꯤꯁꯤꯡ ꯑꯅꯤꯒ ꯆꯍꯨꯝ ꯆꯍꯨꯝꯔꯥ ꯆꯥꯝꯔꯤꯔ ꯂꯧꯋꯦ ꯍꯥꯏꯌꯦ ꯑꯗꯣ ꯊꯥ ꯇꯔꯨꯛꯇꯒꯤ ꯂꯤꯁꯤꯡ ꯃꯉꯥꯗꯤ ꯁꯨꯗꯦꯕ ꯑꯗꯨ ꯖꯤꯅꯤꯝꯁꯇ ꯇꯤ ꯂꯤꯁꯤꯡ ꯃꯉꯥꯔ ꯀꯩꯅꯝ ꯍꯥꯏꯕꯅꯦ ꯑꯗꯨ ꯖꯤꯅꯤꯝꯁꯇ ꯇꯧꯒꯗꯕꯗꯣ ꯗꯤꯄ꯭ꯂꯣꯃꯥꯗꯣ ꯂꯧꯊꯣꯛꯄ ꯌꯥꯗꯕꯅꯤꯅ ꯃꯣꯏ ꯒꯣꯔꯃꯦꯟꯅꯗꯤ ꯗꯤꯄ꯭ꯂꯣꯃꯥ ꯆꯪꯕꯅꯦꯕ ꯇꯤꯐꯤ
ꯎꯝ ꯎꯝ ꯎꯝ
ꯆꯥꯔ ꯌꯥꯔꯦꯁꯦ ꯑꯦꯛꯖꯥꯝꯒꯤ ꯋꯥꯔꯤꯁꯦ ꯇꯣꯛꯑꯁꯦ ꯕꯁ
ꯑꯗꯨ ꯑꯗꯨꯅꯦ ꯑꯩꯁꯨꯅꯦ ꯑꯁꯇꯜꯂꯦ ꯍꯥꯏꯕꯅ ꯀꯁꯨ ꯀꯅꯤꯡ ꯂꯥꯛꯇ꯭ꯔꯦ ꯑꯁꯦꯡꯕꯗꯤ ꯍꯟꯗꯛꯀꯥꯟꯅ ꯂꯣꯏꯒꯗꯕꯅꯦ ꯈꯪꯕ꯭ꯔꯥ
ꯍꯣꯏ ꯁꯤ ꯂꯣꯏꯔꯒ